ꯍꯜꯂꯣ ꯏꯃꯥꯟꯅꯕꯤ ꯍꯤꯞꯄꯝꯃꯤꯅꯤ
ꯑꯦꯛꯖꯥꯝꯒꯤ ꯂꯥꯏꯔꯤꯛ ꯀꯌꯥꯝ ꯄꯥꯔꯒꯦ
ꯄꯥꯕ ꯍꯧꯗ꯭ꯔꯤꯗ ꯍꯜꯂꯛꯑꯒ ꯂꯥꯏꯔꯤꯛ ꯄꯨꯊꯣꯛꯑꯒ ꯐꯃꯨꯡ ꯃꯌꯥꯏꯗ ꯐꯝꯃꯤ
ꯂꯥꯏꯔꯤꯛ ꯃꯌꯥꯝ ꯄꯨꯊꯣꯛꯑꯒ ꯐꯝꯕꯤꯗꯨꯔꯕ
ꯍꯣꯏ
ꯅꯨꯡꯉꯥꯏꯕꯅꯦ ꯑꯗꯨ ꯑꯗꯨꯅ ꯍꯥꯏꯁꯦ ꯂꯥꯏꯔꯤꯛ ꯃꯌꯥꯝ ꯑꯣ ꯐꯥꯛꯇꯣꯛꯇꯦ ꯂꯥꯏꯔꯤꯛ ꯐꯥꯛꯇꯣꯛꯑꯒ ꯐꯃꯨꯡ ꯑꯀꯣꯏꯕꯗ ꯊꯝꯕꯗꯣ ꯌꯥꯝ ꯅꯨꯡꯉꯥꯏꯕꯅꯦ ꯑꯝꯇꯥꯗꯤ ꯄꯥꯗꯕꯤꯗ ꯌꯥꯝꯃꯟꯕꯒꯤ
ꯀꯣꯛ ꯀ ꯋꯪ ꯋꯪ ꯂꯥꯎꯔꯒ ꯊꯤ ꯅꯨꯡꯉꯥꯏꯌꯦ
ꯑꯁ ꯅꯨꯡꯉꯥꯏꯕꯅꯤ ꯑꯩꯗꯤ ꯄꯥꯕꯝꯒ ꯑꯝꯇ ꯈꯪꯗꯦ ꯀꯥꯏ ꯆꯠꯂꯨꯏꯅꯣ
ꯆꯠꯇꯦꯗ
ꯎꯝ
ꯅꯪ ꯐꯣꯟ ꯇꯧꯔꯛꯄꯩꯗꯣ ꯏꯅꯥꯎꯄꯥ ꯋꯥꯔꯤ ꯁꯥꯟꯅ ꯂꯩꯕ ꯑꯃ ꯀꯩꯅꯣꯗꯨꯗ
ꯑꯣ
ꯇꯧꯔꯛꯀꯦ ꯇꯧꯔꯛꯀꯦꯅ
ꯀꯩ ꯃꯊꯦꯜ ꯆꯥꯒꯦ
ꯎꯇꯤ ꯆꯥꯏ ꯅꯣꯏꯗꯤ
ꯍꯋꯥꯏ ꯆꯥꯏ ꯀꯅꯥ ꯊꯣꯡꯉꯤ ꯑꯗꯨꯝ ꯍꯥꯎꯋꯤ ꯍꯋꯥꯏꯒꯨꯝꯕꯗꯤ
ꯎꯝ
ꯅꯣꯏꯗꯤ ꯌꯥꯝ ꯍꯥꯎꯔꯝꯅꯤ ꯎꯇꯤ ꯊꯣꯡꯕ
ꯑꯍꯣꯏ ꯏꯆꯦꯅꯥ ꯉꯥꯁꯥꯏ ꯊꯣꯡꯉꯝꯕꯅꯦ ꯊꯨꯝ ꯌꯥꯝ ꯌꯥꯛꯁꯜꯂꯛꯑꯦ ꯍꯧꯖꯤꯛ
ꯏꯪꯊꯔꯀꯥꯟꯗ ꯌꯥꯛꯄꯤꯗꯣ
ꯎꯝ ꯉꯁꯥꯏꯗꯤ ꯌꯥꯝ ꯍꯥꯎꯔꯝꯕꯅꯦ
ꯅꯪ ꯄꯨꯛ ꯊꯜꯂꯀꯥꯟꯗ ꯆꯥꯕꯩ ꯑꯣꯏꯔꯝꯅꯤ
ꯎꯝ
ꯆꯥꯛ ꯂꯥꯝꯃꯤꯉꯩꯗ ꯆꯥꯕ ꯄꯣꯠꯁꯤꯡꯁꯦ ꯂꯣꯏ ꯍꯥꯎꯏꯀꯣ
ꯍꯥꯎꯌꯦ ꯀꯩꯗꯧꯔꯤꯅꯣ ꯅꯪꯗꯤ
ꯑꯩ ꯍꯤꯄꯝꯃꯤꯅꯦ ꯂꯥꯏꯕ꯭ꯔꯦꯔꯤ ꯆꯠꯂꯨꯕꯅꯦ ꯍꯜꯂꯛꯑꯦ ꯉꯥꯏꯍꯥꯛꯁꯨ ꯀꯥꯟꯆꯤ ꯄꯥꯛꯇ ꯄꯣꯊꯥꯔꯨꯔꯦ ꯍꯜꯂꯛꯑꯒ ꯑꯃꯨꯛꯀꯁꯨ ꯄꯣꯊꯥꯔꯤ
ꯄꯣꯊꯥꯕ ꯋꯥꯗꯅ ꯑꯃꯨꯛ ꯄꯣꯊꯥꯔꯣ
ꯍꯣꯏ
ꯐꯣꯟ ꯌꯦꯡꯉꯒꯥ ꯑꯩꯗꯤ ꯌꯥꯝ ꯇꯧꯏ ꯑꯗꯣ
ꯀꯩꯅꯣ ꯍꯟꯗꯛꯇꯤ ꯂꯥꯏꯔꯤꯛꯁꯦ ꯁꯨꯡ ꯄꯥ ꯍꯦꯛ ꯄꯥꯅꯤꯡꯗꯦ ꯍꯥꯏꯕ ꯀꯩꯅꯣ ꯀꯃꯥꯏꯅ ꯇꯧꯔꯤꯅꯣ ꯑꯩ ꯒ꯭ꯌꯥꯟ ꯇꯥꯗꯦ ꯄꯥꯁꯨ ꯄꯥꯅꯤꯡꯗꯦ ꯑꯗꯒꯤ ꯑꯣꯖꯥꯅ ꯇꯥꯛꯂꯛꯄꯁꯨ ꯀꯣꯛꯇ ꯃꯇꯥ ꯆꯪꯗꯦ ꯑꯗꯩ ꯅꯪꯅꯦ ꯑꯩꯅ ꯅ ꯅꯪꯉꯣꯟꯗ ꯍꯪꯕꯗ ꯅꯪꯅ ꯍꯥꯏꯔꯛꯄꯗꯨꯁꯨ ꯍꯧꯖꯤꯛ ꯀꯣꯛꯇ ꯑꯝꯇ ꯌꯥꯎꯗꯦ
ꯀꯩꯅꯣ ꯑꯣ ꯍꯧꯖꯤꯛ ꯀꯣꯏꯁꯟ ꯊꯥꯔꯛꯑꯣꯅ ꯍꯥꯏꯈꯤꯕꯗꯣ
ꯍꯣꯏ ꯑꯗꯨꯗ ꯅꯠꯇꯕ ꯑꯩꯅ ꯑꯗꯨꯝ ꯃꯃꯥꯡꯗꯁꯨ ꯅꯪꯉꯣꯟꯗ ꯑꯗꯨꯝ ꯍꯪꯉꯤꯗꯅ ꯑꯔꯤꯕꯒꯤ ꯀꯩꯀꯥ ꯃꯇꯝꯒꯤ ꯑꯁ ꯈꯪꯗꯦ ꯁꯨꯝ ꯇꯝꯃ ꯇꯝꯃ ꯍꯩ ꯇꯔꯤꯔ ꯀꯔꯤꯅꯣ ꯒ꯭ꯌꯥꯟ ꯇꯥꯗ꯭ꯔꯦ ꯀꯣꯛꯁꯤꯗ ꯑꯝꯇ ꯁꯨꯡꯖꯪ ꯆꯪꯗ꯭ꯔꯦ
ꯍꯩꯗꯤ ꯍꯩꯅꯤꯕ ꯍꯪꯉꯛꯇꯣꯏ ꯀꯣꯏꯁꯟꯗꯣ ꯉꯥꯎꯔꯒ ꯍꯪꯉꯛꯇꯧꯕ
ꯍꯟꯗꯛꯇꯤ ꯀꯣꯏꯁꯟ ꯌꯥꯝ ꯂꯨꯗꯧꯕ ꯌꯥꯝ ꯃꯥꯜꯂꯦ
ꯑꯗꯨꯅꯦ
ꯁꯦꯅꯤꯌꯔꯒꯤꯗꯒ ꯍꯪꯉꯤꯁꯤꯡꯗꯣ
ꯑꯩꯗꯤ ꯁꯤꯒꯤ ꯄꯦꯄꯔꯁꯦ ꯂꯥꯏꯒꯗ꯭ꯔꯅ ꯈꯜꯂꯝꯕꯅꯦ
ꯑꯗꯨꯅꯦ ꯑꯩꯁꯨ
ꯍꯥꯟꯅ ꯇꯝꯈ꯭ꯔꯕ ꯉꯥꯛꯇꯅꯦꯅ ꯑꯗꯨꯒ ꯀꯩꯅꯣꯝ ꯇꯧ ꯂꯩꯔꯝꯃꯦ ꯃꯃꯥꯡ ꯀꯣꯏꯁꯟ ꯌꯦꯡꯉꯨꯕꯗ
ꯑꯗꯨꯅꯦ ꯍꯥꯏꯁꯦ
ꯑꯁꯨꯛ ꯀꯨꯏꯅ ꯇꯝꯃꯥꯛꯏꯁꯦ ꯀꯣꯏꯁꯥꯟ ꯁꯨꯡꯃꯥꯟ ꯃꯥꯟꯅꯅ ꯑꯝꯇ ꯍꯪꯉꯥꯛꯇꯦꯀꯣ ꯀꯣꯂꯦꯖ ꯀꯥꯕꯗꯩꯅꯦꯕ ꯍꯤꯁꯇ꯭ꯔꯤ ꯍꯤꯁꯇ꯭ꯔꯤ ꯍꯥꯏꯅ ꯇꯧꯃꯛꯏꯁꯦ
ꯍꯪꯐꯝꯒꯤ ꯍꯪꯐꯝ ꯉꯥꯛꯇꯥ ꯂꯩꯕꯖꯥꯠꯅꯦ
ꯑꯁ ꯑꯩꯈꯣꯏꯒꯤꯗꯨ ꯂꯥꯏꯅ ꯍꯪꯉꯗꯤ ꯐꯅꯤ ꯑꯁ ꯀꯃꯥꯏꯅ ꯇꯧꯗꯣꯏꯅꯣ ꯌꯥꯝ ꯄꯥꯈꯠꯂꯦ ꯄꯥꯗꯔ꯭ꯤꯁꯤꯒ
ꯑꯣꯔ ꯆꯠꯂꯛꯀꯅꯤꯌꯦ ꯑꯗꯣ ꯉꯔꯥꯡ ꯅꯪ ꯊꯥꯔꯛꯄꯗꯨꯗꯤ ꯑꯣꯔ ꯆꯠꯂꯐꯥꯎ ꯑꯝꯇ ꯈꯪꯗꯦ
ꯑꯗꯨꯅꯦ ꯍꯥꯏꯁꯦ ꯑꯗꯨ ꯑꯗꯨ ꯈꯨꯍꯪ ꯑꯗꯨ ꯑꯗꯨꯏ ꯀꯣꯏꯁꯟ ꯇꯥꯏꯞꯇꯨꯗ ꯂꯥꯛꯑꯗꯤ ꯀꯃꯥꯏꯅ ꯇꯧꯗꯣꯏꯕ
ꯑꯗꯨ ꯀꯣꯏꯁꯟ ꯇꯥꯞꯇꯣ ꯃꯣꯏꯗꯣ ꯍꯟꯗꯛꯀ ꯃꯥꯟꯅꯔꯝꯗꯧ ꯃꯥꯟꯗꯦꯗ ꯑꯩꯗꯤ ꯑ ꯑꯍꯨꯝ ꯊꯣꯛꯏꯅꯤꯗꯅ ꯃꯣꯏꯗꯨꯅ ꯑꯅꯧꯕ ꯉꯥꯛꯇꯒꯤ ꯑꯃꯨꯛ ꯃꯥꯟꯗ꯭ꯔꯣ ꯀꯣꯏꯁꯟ ꯈꯨꯍꯪꯗꯣ ꯀꯣꯏꯁꯟꯗꯣ ꯑꯅꯧꯕ ꯉꯥꯛꯇꯒꯤ ꯑꯣꯏꯌꯦꯕ
ꯑꯔꯤꯕ ꯑꯝꯇ ꯌꯥꯎꯈꯤꯗꯕ꯭ꯔꯥ ꯑꯔꯤꯕ ꯃꯌꯥꯏꯒꯤ ꯑꯝꯇ ꯌꯥꯎꯈꯤꯗꯕ꯭ꯔꯥ
ꯌꯥꯝ ꯌꯥꯎꯗꯦ ꯑꯩꯅ ꯉꯔꯥꯡ ꯄꯥꯕꯗ ꯑꯅꯧꯕ ꯉꯥꯛꯇ ꯑꯣꯢ ꯑꯅꯧꯕ
ꯑꯅꯧꯕꯅ ꯑꯅꯧꯕꯅ ꯅꯝꯅ ꯍꯪꯕ ꯑꯣꯏꯔꯝꯒꯅꯤ ꯑꯗꯨꯗꯤ ꯃꯣꯏꯗꯣ
ꯑꯗꯨ ꯑꯣꯏꯔꯁꯨ ꯌꯥꯗ꯭ꯔꯦꯗ ꯍꯥꯏꯗꯤ ꯑꯅꯧꯕꯗꯒꯤ ꯃꯥꯛ ꯌꯥꯝꯅ ꯍꯪꯉꯥꯒꯁꯨ ꯈꯔ ꯈꯔꯁꯨ ꯌꯥꯟꯐꯝ ꯊꯣꯛꯏꯗꯅ
ꯍꯣꯏ ꯍꯣꯏ ꯍꯣꯏ ꯑꯗꯣ ꯃꯣꯏꯒ ꯑꯩꯈꯣꯏꯒ ꯁꯤꯂꯦꯕꯁꯁꯦ ꯃꯥꯟꯅꯗꯕ ꯖꯥꯠꯂꯣ
ꯁꯦꯂꯦꯕꯁ ꯃꯥꯟꯅꯔꯝꯗꯧ ꯃꯥꯟꯗꯦ ꯑꯩ ꯈꯟꯕꯗ ꯃꯣꯏ ꯁꯦꯂꯦꯕꯁꯇꯅ ꯑꯅꯧꯕꯈꯛ ꯑꯅꯧꯕꯈꯛ ꯑꯣꯏꯕ꯭ꯔꯥ ꯈꯪꯗꯦ
ꯑꯗꯨꯅꯦꯕꯥ ꯃꯣꯏ ꯗꯥ ꯇꯣꯟ ꯒꯥꯗꯤ ꯑꯩꯗꯤ ꯁꯨ ꯌꯦꯡꯕꯗ ꯑꯩꯗꯤ ꯀꯣꯛꯁꯦ ꯋꯥꯡ ꯋꯥꯡ ꯂꯥꯎꯈꯠꯈ꯭ꯔꯕꯅꯦ
ꯑꯁ ꯑꯗꯨꯃꯥꯏꯅ ꯑꯃꯨꯛ ꯌꯦꯡꯁꯤꯜꯂꯨꯅꯣ ꯑꯩꯗꯤ ꯄ꯭ꯔꯤꯚꯤꯌꯁ ꯏꯌꯥꯔ ꯀꯣꯏꯁꯟ ꯁꯨꯛꯌꯦꯡ ꯌꯦꯡꯗꯦ ꯌꯦꯡꯉꯒ ꯈꯪꯗꯕꯗꯨꯅ ꯍꯦꯜꯂꯦꯅ ꯇꯨꯌꯦꯜꯞꯇꯁꯨ ꯃꯤꯗꯤ ꯄ꯭ꯔꯤꯚꯤꯌꯁ ꯏꯔ ꯀꯣꯏꯁꯟ ꯄꯥꯅꯩ ꯑꯩꯗꯤ ꯄꯥꯗꯦ ꯑꯩ ꯄꯥꯐꯝ ꯊꯣꯛꯄ ꯈꯔ ꯑꯗꯨꯝ ꯐꯔ ꯆꯠꯂꯦ
ꯑꯗꯨꯅꯗꯤ ꯐꯕꯖꯥꯠꯅꯤ ꯑꯗꯣ ꯁꯨꯝ ꯀꯣꯏꯁꯟꯗꯣ ꯀꯃꯥꯏꯅ ꯇꯧꯔꯒ ꯃꯑꯣꯡꯗꯣ ꯍꯪꯉꯦ ꯈꯣꯠꯀꯤꯦꯗꯤ ꯌꯦꯡꯁꯤꯟꯕꯗꯤ ꯐꯩꯗꯅ ꯑꯗꯨꯒ ꯑ ꯑꯁ ꯈꯪꯗꯦ ꯑꯩꯅ ꯁꯨꯛ ꯀꯨꯏꯅ ꯌꯦꯡꯉꯛꯄꯗ ꯃꯣꯏ ꯍꯧꯖꯤꯛꯀꯤꯁꯤꯅ ꯌꯥꯝ ꯊꯤꯅ ꯀꯣꯛꯁꯦ ꯆꯥꯛꯑꯒ ꯀꯩꯅꯣ ꯇꯧꯑꯦ ꯍꯥꯏꯕ
ꯍꯥꯏꯗꯤ ꯃꯤ ꯃꯃꯥꯡꯒꯤ ꯁꯨꯝ ꯌꯦꯡꯉꯨꯕꯗꯩꯗꯤ ꯏꯁꯥ ꯏꯁꯥꯅ ꯊꯥꯔꯛꯄ ꯑꯦꯛꯖꯥꯝꯒꯤ ꯀꯣꯏꯁꯟꯗꯣ ꯑꯗꯨꯗꯨꯅ ꯈꯔ ꯂꯥꯏꯕꯗꯧꯅ ꯑꯗꯨꯝ ꯈꯟꯕꯅꯦꯕ
ꯎꯝ ꯑꯗꯨꯒꯅꯦ ꯑꯩꯅ ꯈ꯭ꯋꯥꯏꯗꯒꯤꯅꯦ ꯀꯣꯛꯁꯤꯗ ꯍꯥꯟꯖꯤꯜꯂꯣ ꯌꯥꯗꯦ ꯑꯩꯈꯣꯏꯗꯤ ꯈꯔ ꯀꯥꯕꯒ ꯁꯨꯇꯤ ꯈꯔ ꯀꯥꯕ ꯁꯨꯇꯤ ꯀꯌꯥꯟꯃꯦꯟ ꯇꯥꯈꯤꯗ꯭ꯔꯦꯗꯅ
ꯑꯗꯨꯅꯦ ꯍꯟꯗꯛ ꯁꯦꯃꯤꯁꯇꯔꯗꯨ ꯀꯌꯥꯥꯟꯃꯦꯟ ꯑꯃ ꯇꯥꯍꯧꯗꯦ
ꯑꯗꯨꯅꯦ ꯑꯩ ꯃꯊꯥ ꯌꯥꯝ ꯁꯥꯏꯉꯣ
ꯀꯥꯕ ꯍꯧꯗ ꯉꯥꯢꯔꯤ ꯀꯂ꯭ꯥꯁ ꯂꯣꯏꯁꯤꯜꯂꯥꯁꯦ ꯇꯧꯁꯜꯂꯛꯑꯦ
ꯑꯗꯨꯅꯦ ꯍꯥꯏꯁꯤ
ꯒ꯭ꯌꯥꯟꯒ ꯃꯥꯡꯈ꯭ꯔꯦ
ꯑꯗꯅꯦ ꯑꯗꯨꯏ ꯍꯥꯏꯗꯤ ꯐꯥꯁꯠ ꯁꯦꯃꯤꯁꯇꯔꯅ ꯑꯗꯨꯝ ꯀꯥꯈꯤꯕꯒꯤ ꯀꯣꯛꯇ ꯑꯗꯨꯝ ꯀꯩꯅꯣ ꯇꯧꯁꯜꯂ ꯂꯣꯏꯗ꯭ꯔꯥ ꯑꯗꯣ ꯑꯩꯈꯣꯏꯅꯁꯨ ꯇꯥꯛꯂꯛꯄꯗꯣ ꯑꯃꯨꯛ ꯍꯜꯂꯒꯁꯨ ꯌꯦꯡꯍꯧꯗ꯭ꯔꯦꯕ ꯁꯨꯇꯤꯁꯨ ꯂꯩꯁꯤꯟꯉꯦ ꯑꯗꯨꯝ ꯍꯔꯥꯎ-ꯀꯨꯝꯍꯩ ꯑꯗꯨꯝ ꯂꯥꯡ ꯈꯣꯠꯇꯟ ꯇꯧ ꯂꯩꯈꯤꯕꯒꯤꯅꯦ
ꯑꯁꯤꯖꯦ ꯐꯥꯔꯁꯇꯖꯨ ꯌꯥꯎꯗꯤ-ꯌꯥꯎꯋꯤꯅꯦꯕ ꯑꯗꯣ ꯁꯨꯃꯥꯏꯅ ꯂꯨꯒꯤꯗꯦꯀꯣ
ꯎꯝ
ꯐꯥꯁ ꯅꯕꯨ ꯍꯦꯟꯅ ꯂꯨꯐꯝ ꯊꯣꯛꯏꯅꯤꯗ
ꯍꯥꯥ
ꯐꯔꯁꯅꯕꯨ ꯍꯦꯟꯅ ꯂꯨꯐꯝ ꯊꯣꯛꯏꯅꯦꯕ ꯁꯩꯌꯦꯡ ꯀꯨꯟ ꯃꯉꯥꯃꯨꯛꯀ ꯌꯥꯎꯔꯒ
ꯑꯗꯨꯅꯦ ꯍꯥꯏꯗꯤ ꯑꯗꯨꯗꯨꯅ ꯄꯨꯔꯥ ꯄꯨꯡꯂꯥꯏ ꯂꯥꯏꯅ ꯇꯧꯕꯗꯨꯗ
ꯎꯝ
ꯄꯨꯡꯂꯥꯢ ꯂꯥꯏꯅ ꯇꯧꯒꯔꯦꯕ ꯑꯗꯨꯒ ꯁꯤꯅ ꯑꯁ ꯈꯪꯗꯦ ꯀꯃꯥꯏꯅ ꯇꯧꯗꯣꯏꯅꯣ ꯑꯩ ꯃꯊꯥ ꯌꯥꯝ ꯁꯥꯏ ꯗ꯭ꯔꯃꯥ ꯑꯃ ꯎꯆꯤꯟ-ꯅꯆꯤꯟꯅ ꯈꯤꯇꯪꯗꯤ ꯐꯗꯧ ꯃꯥꯜꯂꯦ ꯁꯨꯃꯥꯏꯅꯗꯤ ꯀꯩꯁꯨ ꯁꯥꯗꯧ ꯃꯥꯟꯗꯦ
ꯗꯔꯃꯥꯒ ꯑꯋꯤꯕꯒ ꯐꯥꯔꯥꯅꯤ ꯂꯦꯡꯒꯣꯏꯁꯇꯤꯛꯀ ꯑꯍꯥꯡꯕ ꯊꯣꯛꯄꯗꯨꯒ ꯈꯔ ꯀꯩꯅꯣꯝ ꯇꯧꯔꯅꯤ
ꯎꯝ ꯑꯁ ꯍꯟꯗꯛ ꯈꯔ ꯐꯨꯒꯠꯀꯦ ꯇꯧꯔꯤꯁꯦ ꯀꯩꯁꯨ ꯉꯝꯃꯔꯣꯏꯅꯦ ꯑꯗꯨꯗꯤ ꯌꯥꯝ ꯄꯥꯈꯠꯂꯛꯑꯦ ꯑꯁ ꯃꯤ ꯑꯌꯥꯝꯕ ꯑꯥ ꯀꯩꯅꯣ ꯇꯧꯕ ꯀꯥꯡꯕꯨ ꯅꯍꯣꯢ ꯁꯦꯅꯤꯌꯔꯖꯤꯡꯅꯒ ꯍꯥꯏꯕꯗꯣ ꯅꯪ ꯈꯪꯍꯧꯕ꯭ꯔꯥ
ꯀꯩ ꯍꯥꯏꯒꯦ
ꯑꯥ ꯁꯦꯅꯤꯌꯔ ꯑꯩꯈꯣꯏ ꯏꯆꯦ ꯑꯃꯅ ꯑꯩꯈꯣꯏꯅ ꯍꯩ ꯆꯥꯛꯔꯤꯉꯩꯗ ꯃꯄꯥꯟꯗ ꯃꯣꯏꯒꯤ ꯑꯦꯛꯖꯥꯝ ꯇꯥꯕ ꯀꯥꯟꯒꯤ ꯃꯣꯏꯁꯨ ꯆꯥꯒꯦꯅ ꯆꯪꯉꯛꯏꯗꯅ
ꯎꯝ
ꯑꯍꯨꯗ ꯃꯥꯁꯇꯔ ꯇꯧꯕꯒꯤꯅꯦ ꯆꯪꯉꯛꯑꯒ ꯑꯦꯛꯖꯥꯝ ꯀꯩꯀꯥꯗ ꯑꯝꯇ ꯀꯩꯀꯥ ꯀꯣꯛ ꯂꯣꯢꯅꯕ ꯈꯣꯠꯄ ꯑꯝꯇ ꯌꯥꯗꯦꯗꯅ ꯍꯪꯅꯕꯐꯥꯎ ꯑꯗꯨꯒꯤ ꯀꯣꯏꯁꯟꯗꯨꯁꯨ ꯌꯥꯝ ꯊꯤꯅ ꯂꯨꯕꯒꯤ ꯎꯝ ꯇꯝꯈꯩ ꯇꯝꯃꯒ ꯁꯤꯕꯨ ꯀꯅꯥ ꯇꯝꯖꯩ ꯋꯦꯒꯦꯅ ꯂꯨꯝꯍꯜꯂꯦꯅ ꯊꯣꯛꯈꯤꯑꯅ ꯇꯣꯛꯅꯕ ꯃꯌꯥꯝ ꯌꯥꯎꯋꯦꯅ ꯇꯧꯕꯗ ꯈꯪꯒꯔꯕ
ꯈꯪꯉꯦ ꯑꯗꯣ ꯀ꯭ꯂꯥꯁ ꯌꯥꯝ ꯂꯥꯛꯇꯕ ꯑꯣꯏꯔꯝꯅꯤ
ꯍꯣꯏ ꯑꯗꯨꯁꯨ ꯑꯣꯏꯔꯝꯕ ꯌꯥꯏ
ꯀ꯭ꯂꯥꯁ ꯌꯥꯎꯕ ꯑꯩꯈꯣꯏꯕꯥꯎ ꯑꯁꯨꯛꯌꯝ ꯃꯊꯥ ꯁꯥꯔꯦ ꯁꯨꯡꯂꯥꯛ ꯂꯥꯛꯇꯕꯤ ꯊꯥꯕꯗꯨꯗꯤ ꯀꯃꯥꯏ ꯇꯧꯔꯝꯃꯅꯤ
ꯑꯗꯨꯅꯦ ꯍꯥꯏꯁꯦ
ꯁꯤꯕꯨ ꯀꯅꯥꯟ ꯇꯝꯖꯩꯋꯦꯒꯦ ꯍꯥꯏꯖꯤꯅꯤ
ꯑꯗꯨꯅꯤ ꯑꯗꯣ ꯑꯁꯦꯡꯕꯩꯗꯤ ꯑꯇꯩ ꯁꯞꯖꯦꯛꯀꯥ ꯌꯦꯡꯅꯧꯔꯗꯤ ꯑꯩꯈꯣꯏꯒꯤꯁꯤꯅꯗꯤ ꯌꯥꯝꯊꯤꯅ ꯂꯨꯢ ꯑꯉꯣ
ꯀꯩꯒꯤ ꯑꯇꯩ ꯁꯕꯖꯦꯛꯁꯨ ꯇꯝꯃꯗꯤ ꯂꯨꯗꯣꯏꯅꯦꯍꯦ
ꯂꯨꯕꯨꯗꯤ ꯂꯨꯅꯦꯕꯀꯣ ꯑꯗꯨꯒꯅꯦ ꯑꯁ ꯈꯪꯗꯦ ꯀꯃꯥꯏꯅ ꯍꯥꯏꯗꯣꯏꯅꯣ ꯃꯤꯅꯁꯨ ꯑꯗꯨꯝ ꯍꯥꯏꯅꯩ ꯑꯕ ꯃꯅꯤꯄꯨꯔꯤ ꯂꯧꯋꯦ ꯍꯥꯏꯕꯗ ꯍꯣꯏ ꯐꯩ ꯐꯥꯕꯨꯗꯤ ꯐꯩꯌꯦ ꯑꯗꯨꯒꯁꯨ ꯑꯁ ꯍꯥꯏꯕꯗꯤ ꯂꯣꯟꯅ ꯅꯀꯥꯜ ꯑꯝꯗ ꯍꯥꯏꯕꯗꯤ ꯈꯪꯗꯦ ꯏꯡꯂꯤꯁꯀꯤꯅ ꯄꯨꯔꯥ ꯑꯩꯈꯣꯏꯒꯤꯗꯤ ꯑꯩꯈꯣꯏꯒꯤ ꯃꯥ ꯀꯩꯅꯣꯗꯣ ꯂꯣꯟꯗꯣ ꯑꯥ ꯊꯥꯏꯅꯒꯤ ꯑꯣꯏꯔꯗꯤ ꯌꯥꯝ ꯊꯤꯅ ꯋꯥꯗ꯭ꯔꯥ ꯑꯗꯣ ꯏꯡꯂꯤꯁꯇꯗꯤ ꯑꯃꯨꯛ ꯑꯗꯨꯒꯤ ꯗꯣ ꯄꯥꯛ ꯀꯩꯅꯣ ꯇꯧꯗꯦꯕ ꯂꯩꯇꯦꯕ
ꯏꯡꯂꯤꯁꯀꯤꯖꯨ ꯑꯔꯨꯕ ꯂꯣꯟ ꯁꯤꯖꯤꯟꯅꯕ ꯂꯩꯔꯝꯅꯤꯍꯦ
ꯍꯣꯏ ꯂꯩꯕꯨꯗꯤ ꯂꯩꯔꯅꯤ ꯑꯗꯨ ꯁꯨꯝ ꯏꯃꯥꯟꯅꯕꯤꯖꯤꯡꯒꯤ ꯂꯔꯤꯛ ꯀꯩꯀꯥ ꯁꯨꯝ ꯌꯦꯡꯕ ꯈꯣꯠꯄꯗ ꯊꯦꯡꯅꯗꯦꯗꯅ ꯍꯣꯏ ꯂꯩꯔꯝꯕꯕꯨꯗꯤ ꯌꯥꯏ ꯑꯩꯅ ꯎꯗꯕꯩꯔꯗꯤ ꯈꯪꯗꯦꯕ
ꯎꯝ
ꯑꯗꯣ ꯃꯁꯇꯔ ꯀꯥꯔꯕꯅꯤꯅ ꯂꯩꯔꯝꯕꯕꯨꯗꯤ ꯌꯥꯏ
ꯑꯔꯤꯕ ꯂꯥꯏꯔꯤꯛꯉꯩꯗꯣ ꯑꯝ ꯄꯥꯗꯦ ꯄꯥꯔꯁꯨ ꯑꯥꯊꯍꯟꯉꯝꯗꯕꯒꯤ
ꯑꯩ ꯈꯔ ꯈꯔꯗꯤ ꯉꯝꯃꯤ ꯑꯗꯨ ꯌꯥꯝ ꯊꯤꯅ ꯉꯝꯗꯦ
ꯏꯃꯥ ꯂꯣꯟꯗ ꯃꯟ ꯌꯨꯡꯉꯦꯍꯦ
ꯑꯗꯨꯅꯦ ꯍꯥꯏꯁꯦ ꯏꯃꯥꯂꯣꯟꯗꯕꯨ ꯑꯁꯨꯛ ꯌꯥꯝ ꯊꯤꯅ ꯂꯨꯔꯒ ꯂꯣꯡꯈ꯭ꯔꯥꯛ ꯂꯣꯡꯉꯤꯁꯤꯅꯗꯤ
ꯍꯥꯏꯗꯤ ꯀꯩ ꯂꯝꯒꯤ ꯂꯣꯟꯅꯣꯃ ꯄꯥꯕꯒ ꯆꯞ ꯃꯥꯟꯅꯩ ꯍꯥꯏꯕ
ꯍꯣꯏ ꯏꯁꯥ ꯑꯗꯨꯅꯤ ꯄꯥꯟꯊꯣꯏꯕꯤꯒ ꯄꯥꯕꯁꯤꯗꯤ ꯐꯖꯩꯅꯦ
ꯑꯩꯗꯤ ꯃꯈꯥꯒꯤ ꯑꯦꯛꯁꯄꯂꯦꯟꯗꯣ ꯑꯗꯨꯗꯒꯤ ꯄꯥꯔꯦ ꯑꯦꯁꯄ꯭ꯂꯦꯟꯗꯨꯕꯨ ꯑꯗꯨꯛ ꯌꯥꯝ ꯂꯨꯔꯤꯗꯨꯕꯨ
ꯑꯗꯨꯅ ꯑꯩ ꯑꯗꯨ ꯄꯥꯕꯝ ꯈꯪꯗꯦꯡꯉꯣ ꯈꯔ ꯈꯔ ꯈꯪꯉꯥꯖꯨ
ꯄꯥꯔꯗꯤ ꯐꯖꯥꯏ
ꯑꯩ ꯄꯥꯏꯌꯦꯕꯀꯣ ꯃꯊꯛꯀꯤꯗꯣ ꯄꯥꯕ ꯅꯨꯡꯉꯥꯏꯔꯛꯄ ꯀꯥꯟ ꯑꯗꯨꯝ ꯈꯔ ꯀꯩꯅꯣ ꯇꯧꯕꯁꯨ ꯑꯗꯨꯝ ꯌꯥꯎꯋꯦꯕ ꯑꯗꯨ ꯑꯁ ꯌꯥꯝ ꯊꯤꯅ ꯂꯨꯁꯟꯒꯤꯕ ꯄꯥꯕꯗꯒꯁꯦ ꯍꯥꯏꯕꯨꯛ ꯊꯣꯛꯇꯕ ꯌꯥꯎꯋꯦ ꯈꯪꯉꯕ ꯑꯩ
ꯑꯗꯣ ꯍꯟꯗꯛ ꯑꯔꯤꯕ ꯂꯣꯟꯒꯤ ꯀꯝꯄꯤꯇꯤꯁꯟ ꯂꯩꯒ ꯍꯥꯏꯕꯅꯦ
ꯎꯝ ꯎꯝ ꯎꯝ ꯒ꯭ꯔꯨꯞꯇ ꯊꯥꯔꯛꯈꯤꯕꯅꯦ
ꯌꯥꯎꯖꯤꯔꯣ ꯍꯩꯇ꯭ꯔꯤꯖꯤꯒ
ꯍꯩꯇ꯭ꯔꯤꯁꯦ ꯍꯣꯏ ꯌꯥꯎꯁꯟꯕꯕꯨꯗꯤ ꯀꯥꯟꯅꯩ ꯑꯗꯨ ꯍꯩꯇ꯭ꯔꯤꯁꯤꯒ ꯑꯗꯨ ꯀꯃꯥꯏꯅ ꯇꯧꯕ ꯃꯑꯣꯡꯒꯤꯅꯣ ꯏꯗꯨꯕ꯭ꯔꯥ ꯅꯠꯇ꯭ꯔꯒ ꯉꯥꯡꯗꯧꯕ꯭ꯔꯥ
ꯑꯗꯨ ꯅꯍꯥꯟꯃꯨꯛꯇꯤ ꯁꯨꯃꯥꯏꯅ ꯍꯥꯏꯌꯦ ꯑ ꯏꯍꯜꯂꯦ ꯍꯥꯏꯒꯨꯝ ꯇꯧꯕꯅꯦ ꯋꯥꯔꯠ ꯋꯥꯔꯠꯇ ꯄꯤꯔꯝꯃꯒ ꯀꯩ ꯍꯥꯏꯅꯣꯅ ꯑꯅꯧꯕꯗ ꯑꯩꯈꯣꯏꯅ ꯏꯊꯣꯛꯄ
ꯑꯣ ꯑꯁ ꯂꯩ ꯌꯥꯝ ꯊꯤꯅ ꯄꯥꯗꯗꯤ ꯌꯥꯔꯣꯏꯉꫭ
ꯍꯣꯏ ꯑꯔꯤꯕꯩ ꯑꯣꯖꯥ ꯑꯣꯏꯔꯤꯁꯤꯕꯨ ꯀꯃꯥꯏꯅ ꯄꯔꯤꯖꯥꯠꯅꯣ
ꯑꯔꯤꯕꯀꯤ ꯑꯣꯖꯥꯁꯤꯡꯁꯨ ꯌꯥꯝ ꯊꯤꯅꯗꯤ ꯍꯩꯔꯝꯅꯤꯀꯣ
ꯎꯝ ꯍꯥꯏꯗꯤ ꯋꯥꯔꯤ ꯃꯆꯥ ꯗ꯭ꯔꯃꯥ ꯇꯥꯛꯄꯗꯨ ꯗꯤ ꯑꯩꯈꯣꯏ ꯑꯃꯅꯁꯨ ꯍꯦꯛꯇ ꯇꯥꯛꯄ ꯉꯝꯅꯤꯅꯦ ꯅꯠꯇ꯭ꯔꯥ
ꯍꯣꯏ ꯍꯣꯏ ꯗ꯭ꯔꯃꯥ ꯑꯃ ꯈꯔ ꯂꯥꯏꯔꯦ ꯋꯥꯔꯤ ꯃꯆꯥ ꯑꯃ ꯂꯥꯏꯔꯦ ꯑꯗꯣ ꯑꯗꯨꯒ ꯏꯪꯂꯤꯁꯇꯤ ꯑꯦꯠ ꯀꯨꯝꯕ ꯑꯗꯒꯤ ꯑꯔꯤꯕ ꯑꯗꯨ ꯑꯗꯥ ꯇꯥꯛꯄꯖꯤꯡꯖꯦꯁꯤ
ꯍꯣꯏ ꯅꯣꯕꯦꯜꯒꯨꯝꯕ ꯅꯣꯕꯦꯜꯒꯨꯝꯕ ꯇꯥꯛꯄꯗꯖꯨ ꯄꯥꯕꯒ ꯆꯞ ꯃꯥꯟꯅꯩ ꯇꯥꯛꯄ ꯍꯥꯏꯗꯣ
ꯎꯝ
ꯑꯗꯣ ꯂꯤꯡꯕꯤꯁꯇꯤꯛꯁꯨ ꯑꯗꯨꯝ ꯇꯥꯛꯄ ꯉꯝꯅꯤꯅꯦ ꯑꯔꯤꯕꯗꯨꯕꯨ ꯀꯃꯥꯏꯅ ꯇꯥꯛꯏꯅꯣꯕ ꯑꯗꯣ ꯃꯣꯏ ꯑꯔꯤꯕꯗ ꯔꯤꯁꯔꯁ ꯇꯧꯔꯛꯄ ꯑꯣꯖꯥꯉꯩ ꯃꯥꯜꯂꯦꯀꯣ
ꯎꯝ ꯑꯔꯤꯕꯗ ꯇꯧꯕꯈꯩꯅ ꯑꯔꯤꯕ ꯇꯥꯛꯏ ꯇꯥꯛꯏꯗꯨꯅꯤ ꯗ꯭ꯔꯃꯥ ꯑꯗꯒꯤ ꯅꯣꯚꯦꯜ ꯀꯩꯀꯥ ꯑꯗꯨꯝ ꯃꯥꯏ ꯃꯥꯏꯒꯤ ꯇꯧꯔꯛꯄꯗꯨꯒꯤ ꯃꯈꯥ ꯄꯣꯟꯅ ꯂꯧꯔꯤꯅꯤ
ꯑꯗꯨꯅ ꯍꯣꯏ
ꯑꯗꯣ ꯑꯃ ꯃꯦꯝꯅ ꯍꯥꯏꯗꯅ ꯑꯣꯖꯥ ꯑꯣꯖꯥ ꯑꯣꯏꯕꯁꯦ ꯑꯃꯈꯛꯇꯪ ꯀꯩꯅꯣ ꯇꯧꯔꯒ ꯌꯥꯗꯦ ꯂꯣꯏꯅ ꯑꯃꯁꯨ ꯑꯃꯁꯨ ꯂꯣꯏ ꯇꯁ ꯇꯧꯒꯗꯕꯅꯤ ꯍꯥꯏꯗꯅ ꯍꯣꯏ ꯍꯩꯖꯤꯟꯒꯗꯕꯅꯦ ꯍꯥꯏꯗꯅ ꯑꯗꯨꯝ ꯑꯇꯩ ꯑꯣꯖꯥꯁꯤꯡꯁꯨ ꯑꯗꯨꯝ ꯎꯝ ꯋꯥꯔꯤ ꯇꯥꯛꯂꯛꯄꯗ ꯍꯥꯏꯗꯤ ꯋꯥꯔꯤ ꯇꯥꯛꯂꯛꯄꯗ ꯑꯃꯒꯤꯁꯨ ꯑꯃꯒꯤꯁꯨ ꯂꯣꯏ ꯌꯥꯎꯔꯛꯇ꯭ꯔꯥ
ꯑꯥ
ꯑꯗꯨꯝ ꯃꯣꯏ ꯂꯣꯏꯅ ꯑꯗꯨꯝ ꯌꯦꯡꯉꯝꯅꯤ ꯌꯦꯡꯉꯣ
ꯍꯥꯏꯗꯤ ꯁꯥꯇ꯭ꯔ ꯑꯣꯏꯔꯤꯉꯩꯗꯥ ꯇꯤ ꯄꯨꯂꯞ ꯇꯝꯃꯤꯗꯨꯗꯤ ꯑꯩꯈꯣꯏꯁꯨ ꯑꯃꯁꯨ ꯑꯃꯁꯨ ꯂꯣꯏꯅ ꯍꯥꯏ ꯉꯝꯃꯤ
ꯁꯨꯃꯥꯏꯅ ꯑꯣꯏꯔꯝꯒꯅꯤ
ꯑ ꯍꯣꯏ ꯑꯗꯨꯕꯨꯗꯤ ꯑꯗꯨꯅꯤ ꯑꯗꯨꯏꯁꯨ ꯑꯩꯈꯣꯏꯁꯨ ꯇꯝꯃꯤꯅꯦ ꯑꯗꯨꯏꯁꯨ ꯍꯩ